ꯍꯥꯜꯂꯣ
ꯍꯜꯂꯣ ꯑꯣ ꯌꯥꯕ
ꯇꯥꯏ ꯇꯥꯏ
ꯌꯥꯔꯤꯁꯤꯗꯤ
ꯍꯣꯏꯅꯦ ꯍꯣꯏꯅꯦ ꯌꯥꯔꯦꯅꯦ ꯅꯪ ꯌꯥꯝ ꯍꯩꯔꯦꯅꯦ
ꯍꯣꯏ ꯑꯈꯣꯏꯗꯤ ꯍꯦꯛꯀ꯭ꯔꯅꯦ ꯍꯦꯛꯒ
ꯍꯦꯛꯀ꯭ꯔꯔꯣ ꯍꯦꯛ ꯌꯥꯝ ꯇꯧꯕ ꯌꯥꯝ ꯍꯩꯀꯣ
ꯍꯩꯕꯅꯦ
ꯇ ꯇ ꯇꯠ ꯇ ꯇ ꯇꯠ
ꯍꯧꯖꯤꯛ ꯀꯔꯤ ꯂꯩ
ꯌꯨꯝꯗ ꯂꯩꯕ꯭ꯔꯣꯅꯦ
ꯍꯣꯏ
ꯊꯕꯛ ꯆꯠꯊꯣꯛꯇ꯭ꯔꯣ
ꯆꯠ ꯆꯠꯇꯦ
ꯆꯠꯂꯣꯏꯗ꯭ꯔꯣ ꯉꯁꯤ ꯁꯨꯇꯤꯔꯣ
ꯀꯅꯥ
ꯅꯣꯏ ꯃꯥ ꯍꯣꯏꯕꯣꯕꯥ ꯊꯕꯛꯀꯨꯝꯕ ꯇꯧꯕ꯭ꯔꯣ ꯍꯥꯏꯕ
ꯎꯝ ꯄꯥꯕꯨꯡ ꯄꯨꯂꯤꯁ ꯑꯗꯣ ꯃꯥ ꯍꯧꯖꯤꯛ ꯁꯨꯇꯤꯗ ꯂꯩ ꯑꯗꯨꯒ ꯏꯝ ꯃꯃꯥꯅ ꯆ꯭ꯔꯁꯀꯤ ꯂꯤꯗ꯭ꯔ ꯑꯗꯣ ꯍꯟꯈ꯭ꯔꯦ ꯉꯁꯥꯏꯗꯨꯞ ꯀꯩꯅꯣ ꯇꯧꯔꯒ ꯃꯣꯏ ꯃꯤꯇꯤꯡ ꯇꯧꯔꯒ
ꯑꯥꯟ
ꯑꯇꯣꯞꯄ ꯊꯕꯛ ꯂꯩꯇꯦ
ꯅꯣꯏ ꯅꯪ ꯏꯚꯤꯌꯦꯁꯟ ꯀꯩꯀꯥꯒꯤ ꯇꯧꯒꯦ ꯍꯥꯏꯕꯗꯣ ꯂꯥꯏꯟꯒꯤ ꯂꯩꯕ꯭ꯔꯣ
ꯍꯥꯠ
ꯂꯥꯏꯟꯗꯤ ꯂꯩꯕ꯭ꯔꯕ ꯍꯥꯏꯗꯤ ꯈꯪꯅꯕꯒꯨꯝꯕ ꯀ꯭ꯂꯥꯁꯁꯤ ꯀ꯭ꯂꯥꯁ ꯀꯨꯝꯕ ꯆꯠꯂꯗꯤ ꯑꯩꯒꯤꯗꯃꯛ ꯌꯥꯝ ꯐꯅꯤ ꯍꯥꯏꯕ ꯌꯥꯝꯕ ꯂꯥ
ꯑꯩꯁꯦ ꯑꯩꯒꯤ ꯑꯩꯒꯤ ꯄꯣꯛꯃꯤꯟꯅꯕ ꯏꯆꯦꯁꯦ
ꯎꯝ
ꯑꯗꯣ ꯃꯥꯁꯦ ꯇ꯭ꯔꯥꯏꯞ ꯇꯧꯔꯝꯃꯦꯕꯀꯣ ꯃꯥꯒꯤ ꯕꯤꯟꯀ꯭ꯔꯤ ꯑꯗꯨ ꯃꯥꯒꯤꯁꯦ ꯃꯥ ꯂꯣꯏꯅꯃꯛ ꯔꯥꯎꯟ ꯂꯣꯏꯅꯃꯛꯁꯦ ꯉꯝꯃꯦ ꯑꯗꯣ ꯂꯥꯁ ꯔꯥꯎꯟꯗ ꯃꯥꯒꯤ ꯍꯥꯏꯠꯁꯦ ꯌꯥꯗꯕꯀꯣ
ꯑ ꯂꯥꯁꯇ ꯃꯥ ꯍꯥꯏꯠꯇꯅꯦꯕ
ꯍꯣꯏ ꯑꯗꯨꯏ ꯃꯥꯁꯦ ꯍꯣꯇꯦꯜ ꯃꯦꯅꯦꯖꯃꯦꯟ ꯆꯠꯈ꯭ꯔꯦꯕ ꯑꯗꯨ ꯃꯥꯅ ꯑꯗꯨꯝ ꯍꯥꯏꯕꯤꯌꯦꯕ ꯍꯥꯏꯕꯤꯕꯅꯦꯕꯀꯣ ꯑꯩ ꯇꯧꯅꯉꯥꯏꯖꯦ
ꯈꯦꯡ ꯑꯗꯨꯗꯤ ꯅꯪ ꯑꯦꯚꯤꯌꯦꯁꯟ ꯆꯀꯗꯕꯖꯦ ꯅꯪ ꯍꯥꯏꯠꯇꯤ ꯀꯌꯥ
ꯑꯩ ꯐꯥꯏꯚ ꯄꯣꯏꯟ ꯐꯣꯔ
ꯇꯦꯜꯂꯦꯅ ꯑꯗꯨꯗꯤ
ꯍꯦ ꯅꯪꯁꯦ ꯇꯔꯨꯛ ꯌꯧꯗ꯭ꯔꯤꯗꯤꯀꯣ ꯑꯗꯨꯃꯥꯏ ꯍꯥꯏ ꯍꯥꯏꯔꯣꯏꯁꯦ ꯅꯪ ꯁꯤꯛꯁ ꯐꯤꯠꯇꯤ ꯑꯣꯏꯔꯝ ꯑꯣꯏꯔꯝꯃꯨꯀꯣ ꯑꯩꯕꯨ ꯇꯤꯜꯂꯦ ꯒꯥꯏ ꯍꯣꯏ
ꯍꯥꯏ ꯀꯌꯥꯝ ꯌꯥꯝ ꯑ ꯀꯌꯥꯝ ꯁꯥꯡꯉꯝꯗꯧ ꯃꯥꯟꯒꯦ
ꯐꯥꯏꯚ ꯄꯣꯏꯟ ꯁꯚꯦꯟ
ꯁꯤꯛꯁ ꯁꯤꯛꯁ ꯌꯥꯎꯅꯕ ꯐꯤꯠ ꯑꯃ ꯋꯥꯠꯂꯦ ꯏꯟꯁ ꯑꯃ ꯋꯥꯠꯂꯦ ꯍꯥꯏꯕ
ꯅꯣꯛ ꯅꯣꯛꯎꯔꯥ ꯅꯠꯇꯦ ꯑꯗꯨꯗꯤ ꯁꯤꯁ ꯑꯥꯗꯤ ꯑꯥ ꯑꯥꯎꯠꯁꯥꯏꯠꯇꯒꯤ ꯃꯤꯁꯤꯡ ꯃꯤꯁꯤꯡ ꯐꯥꯎꯁꯨ ꯑꯗꯨꯃꯥꯏꯅ ꯌꯧꯔꯝꯃꯣꯏ
ꯏꯕꯦꯝꯃꯥ ꯅꯪ ꯊꯥꯖꯗ꯭ꯔꯤꯕꯣ ꯐꯥꯏꯚ ꯄꯣꯏꯟ ꯅꯥꯏꯟ ꯍꯥꯏꯕꯁꯦ ꯇꯥꯗ꯭ꯔꯤꯕꯣ ꯃꯅꯤꯄꯨꯔꯗ
ꯐꯥꯏꯚ ꯄꯣꯏꯟ ꯅꯥꯏꯟ
ꯎꯝ ꯏꯟꯁ ꯑꯃ ꯋꯥꯠꯂꯦ ꯍꯥꯏꯔꯒ
ꯐꯥꯏꯚꯇꯒꯤ ꯍꯧꯗ꯭ꯔꯥ ꯅꯪꯒꯤꯁꯦ ꯑꯗꯨ ꯍꯥꯏꯕꯅꯦ ꯁꯤꯛꯁ
ꯑꯗꯣ ꯍꯣꯡꯎꯞ ꯇꯣꯡꯉꯗꯤ ꯁꯤꯛꯁ ꯌꯧꯋꯦ ꯍꯨꯡꯒꯣ ꯇꯣꯡꯉꯗꯤ ꯁꯤꯛꯁ ꯌꯥꯎꯋꯦ ꯍꯥꯏꯒꯤꯔꯣ
ꯈꯣꯡꯎꯞ ꯈꯣꯡꯎꯞꯇꯤ ꯅꯁꯥ ꯅꯠꯇꯦ
ꯑꯗꯨ ꯇꯣꯡꯉꯥꯗꯤ ꯁꯤꯛꯁ ꯌꯧꯋꯦꯕ
ꯀꯟꯅꯅ ꯅꯪ ꯈꯣꯡꯉꯨꯞ ꯇꯣꯡꯉꯒ ꯍꯥꯏ ꯌꯦꯡꯉꯨ ꯍꯥꯏꯒꯦ
ꯏꯆꯟꯅꯨꯄꯤ ꯐꯥꯒꯤ ꯇꯧꯕꯅꯦꯅ ꯗꯗꯥꯅꯀꯣ ꯅꯨꯡꯁꯤꯗꯅ ꯐꯒꯤ ꯇꯧꯕꯅꯦ
ꯄꯣꯏꯟ ꯐꯥꯏꯚ ꯑꯔꯝꯒꯅꯤ
ꯑꯩꯔꯣ
ꯍꯧꯅꯦ ꯐꯥꯏꯚ ꯄꯣꯏꯟ ꯐꯥꯏꯚꯅꯤꯅꯦ
ꯆꯨꯝꯃꯤꯅ ꯑꯗꯣ
ꯆꯨꯝꯕ꯭ꯔꯣ
ꯆꯨꯝꯗ꯭ꯔꯣ
ꯆꯨꯝꯗ꯭ꯔꯣ ꯑꯗꯨꯅꯦꯕ ꯅꯪꯒꯤ ꯍꯦꯛꯀꯔꯅꯦ ꯍꯥꯏꯕ ꯑꯩ ꯏꯁꯥꯃꯛꯅ ꯈꯪꯖꯩ
ꯍꯣꯏ
ꯑꯗꯨꯁꯨ ꯀꯗꯥꯏꯗꯒꯤ ꯔꯤꯄꯥꯥꯁ ꯄꯥꯁ ꯇꯧꯔꯛ꯭ꯄꯔ ꯍꯥꯏꯒ ꯕꯪꯒ꯭ꯂꯥꯗꯦꯁ ꯔꯣꯝꯗꯒꯤ
ꯀꯔ ꯌꯥꯝ ꯂꯩꯕꯅꯦ ꯕꯪꯒ꯭ꯂꯥꯗꯦꯁ ꯔꯣꯝꯗ ꯈꯪꯕ ꯏꯁꯀꯤꯝꯃꯔꯗꯅꯦ ꯑꯗꯨ ꯈꯣꯏꯗꯗꯤ ꯍꯦꯛ ꯀꯥꯟꯅꯗꯦ
ꯑꯁ ꯋꯦꯗꯔꯁꯤꯗꯤ ꯑꯦꯟꯁꯥꯡ ꯑꯍꯥꯎꯕ ꯆꯥꯅꯤꯡꯉꯤꯍꯦ ꯑꯩꯈꯣꯏꯗꯤ ꯕꯤꯟꯁ ꯑꯁꯥꯡꯕ ꯊꯣꯡꯉꯝꯃꯦ ꯆꯥꯅꯤꯡꯗꯦ ꯁꯤꯗꯤ
ꯍꯥꯎꯇꯦ ꯑꯗꯨꯗꯣ ꯑꯩꯗꯤ ꯆꯥꯅꯤꯡꯗꯦ ꯑꯗꯣ
ꯅꯪ ꯆꯥꯅꯤꯡꯉꯦ
ꯆꯥꯅꯤꯡꯗꯦ ꯍꯥꯎꯇꯦ
ꯀꯩ ꯑꯣꯏꯅ ꯆꯥꯅꯤꯡꯕ ꯍꯥꯏꯗꯤ
ꯑꯣ ꯎꯝ ꯃꯇꯟꯗꯣ ꯈꯪꯕꯔꯣ ꯃꯇꯔ ꯃꯇꯔ
ꯃꯇꯥ ꯈꯪꯉꯦ
ꯃꯇꯔ ꯑ
ꯍꯣꯏꯅꯦ ꯃꯇꯔ ꯃꯠꯑꯔ
ꯑꯗꯨꯅꯦ ꯑꯩ ꯑꯩꯅ ꯈ꯭ꯋꯥꯏꯗꯒꯤ ꯄꯥꯝꯕꯗꯣ
ꯑꯁ ꯅꯪꯖꯨ ꯑꯗꯨꯒꯨꯝꯕ ꯄꯥꯝꯂꯝꯕ ꯑꯣꯏꯔꯦ ꯖꯥꯠ ꯖꯥꯠꯅꯤ ꯍꯦ ꯗꯨꯗꯤ ꯃꯇꯥꯏꯒꯤ ꯆꯝꯊꯣꯡ ꯊꯣꯡꯕ꯭ꯔꯣ ꯅꯠꯇ꯭ꯔꯒ ꯊꯥꯎ ꯉꯧꯎꯕ ꯖꯥꯠꯇꯣꯔꯣ
ꯆꯝꯊꯨꯡꯁꯨ ꯍꯥꯎꯋꯦ ꯊꯥꯎꯁꯨ ꯍꯥꯎꯋꯦ
ꯅꯪ ꯍꯣꯁꯇꯦꯜ ꯂꯩꯕ ꯌꯥꯅꯤ
ꯅꯠ ꯑꯩ ꯑꯩ ꯑꯩ ꯍꯥꯏꯗꯤ ꯃꯥꯒꯤ ꯀꯩꯅꯣ ꯈꯪꯗꯦ ꯌꯥꯝ ꯍꯥꯎꯋꯦ ꯑꯗꯨꯗꯣ ꯃꯥꯒꯤ ꯃꯇꯔꯒꯤ ꯃꯥ ꯃꯥꯒꯤ ꯃꯔꯨꯗꯣ ꯑꯗꯨ ꯈꯛꯇ ꯆꯥꯏ ꯑꯗꯨ ꯃꯄꯥꯟ ꯀꯣꯕꯔꯗꯣ ꯆꯥ ꯌꯕꯗꯣ ꯑꯗꯨ ꯆꯥꯗꯦ ꯆꯥꯅꯤꯡꯗꯦ ꯑꯗꯨꯗꯣ ꯆꯥꯛꯀ ꯃꯦꯠꯂꯀꯣ ꯃꯣꯔꯣꯛꯀ ꯍꯥꯞꯂꯀꯣ ꯆꯥꯕꯗ ꯌꯥꯝ ꯍꯥꯎꯕꯅ
ꯅꯪ ꯀꯩꯅꯣꯗ ꯂꯩꯕ ꯌꯥꯅꯤ ꯍꯣꯁꯇꯦꯜꯒꯨꯝꯕ ꯕꯣꯔꯗꯤꯡꯒꯨꯝꯕ ꯂꯩꯕ ꯌꯥꯅꯤ
ꯍꯣꯏ
ꯥꯑꯁꯦꯡꯕ ꯅꯪ ꯍꯤꯡꯉꯦ ꯑꯗꯨꯝ ꯕꯦꯝꯃ ꯅꯪꯒꯤ ꯑꯍꯥꯎꯕ ꯅꯪ ꯑꯄꯥꯝꯕꯗꯣ ꯑꯗꯨꯝ ꯅꯨꯡꯇꯤꯒꯤ ꯊꯣꯡꯕꯤꯗꯣꯏꯅꯦꯀꯣ
ꯑꯗꯨꯝ ꯃꯣꯏꯒꯤꯗꯤ ꯃꯪꯒꯟꯗꯣ ꯀꯣꯕꯔ ꯈꯛꯇ ꯌꯥꯎꯏꯌꯦ
ꯃꯣꯏ ꯌꯥꯎ ꯂꯩ ꯌꯥꯎꯗꯕ ꯂꯩꯗ ꯃꯔꯤꯡ ꯕꯣꯔꯗꯤꯡꯒ ꯁ꯭ꯀꯨꯜꯒꯤ ꯍꯣꯁꯇꯦꯜꯒꯤꯒꯨꯝꯕ ꯑꯗꯨꯝ ꯃꯣꯏ ꯃꯇꯨꯡ ꯏꯜꯂꯦꯗ ꯑꯗꯨꯕꯨꯗꯤ
ꯎꯝ
ꯑꯁ ꯉꯁꯤꯁꯦ ꯀꯩꯗꯧꯗꯣꯏꯅꯣ ꯈꯪꯗꯔꯦ ꯑꯃꯨꯛ ꯇꯣꯝꯁꯤꯔ ꯈꯪꯗꯦ
ꯇꯨꯝꯕ ꯌꯥꯈꯤꯔꯣꯏ ꯂꯣꯏ ꯑꯩꯈꯣꯏ ꯉꯥꯡꯅꯈꯤꯅꯤ
ꯇꯨꯝꯕ ꯌꯥꯈꯤꯔꯣꯏ
ꯋꯦꯗꯔ ꯋꯦꯗꯔꯅꯀꯣ ꯃꯤ ꯌꯥꯝꯅ
ꯎꯝ
ꯇꯟꯍꯜꯂꯦꯕ ꯐꯦꯃꯤꯂꯤ ꯃꯝꯒꯤ ꯇꯧꯕꯁꯦ ꯊꯕꯛ ꯁꯨꯅꯤꯡ ꯁꯨꯍꯟꯅꯤꯡꯗꯦꯕ
ꯆꯉꯥꯡ ꯂꯩꯔꯦꯗꯅ ꯆꯉꯥꯡ ꯆꯉꯥꯡ ꯑꯃꯒ ꯕꯣꯔꯥ ꯑꯃꯒ ꯆꯥꯔ ꯐꯝ
ꯍꯣꯏ ꯑꯗꯨꯒ ꯃꯨꯚꯤ ꯌꯦꯡꯕꯀꯣ ꯑꯔꯣ
ꯑꯗꯨ ꯑꯗꯨ ꯆꯥꯕ ꯂꯣꯏꯔꯗꯤ ꯄꯣꯞꯀꯣꯟꯗꯣ
ꯍꯣꯏ
ꯑꯦꯇꯨ ꯄꯣꯞꯀꯣꯔꯟ ꯄꯦꯀꯦꯠ ꯄꯦꯀꯦꯠꯇ ꯑꯃ ꯌꯣꯂꯦꯅ
ꯍꯣꯏ ꯍꯣꯏ ꯍꯣꯏ ꯄꯤꯒꯦ ꯄꯤ
ꯇꯥꯎꯊꯣꯛꯄ ꯕꯇꯔꯒꯤꯗꯣ ꯑꯗꯨ ꯍꯥꯎꯋꯦꯕ
ꯍꯣꯏꯌꯦ
ꯑꯗꯨ ꯑꯣꯏꯅ ꯂꯩꯔ ꯇꯥꯕ ꯊꯣꯛꯑ ꯑꯃꯨ ꯌꯦꯡꯕ ꯎꯝ ꯎꯝ ꯍꯥꯏꯔꯅꯨ ꯍꯣꯏ ꯉꯁꯤꯕꯨꯗꯗꯥꯔ ꯁꯨꯃꯥꯏꯅ ꯇꯧꯔ ꯈꯪꯗꯦ
ꯆꯥꯕ ꯂꯣꯏꯔꯦꯅ ꯍꯥꯏꯔꯒ ꯑꯩꯗꯤ ꯃꯤꯠꯇ ꯎꯔꯦ
ꯌꯥ ꯀꯥꯊꯣꯛꯑꯒ ꯆꯄꯦꯠ ꯆꯄꯦꯠ ꯆꯄꯦꯠ ꯁꯥꯏꯔꯒ ꯃꯨꯕꯤꯤꯒ ꯇꯤꯚꯤꯗ ꯌꯦꯡꯉꯒ ꯑꯁ ꯍꯥꯎꯔꯅꯦꯦꯝꯕ
ꯑꯗꯨꯣ ꯀꯔꯤ
ꯅꯔꯣꯝꯗ ꯂꯥꯛꯄ ꯌꯥꯒꯗ꯭ꯔꯣ
ꯑꯩꯈꯣꯏꯔꯣꯝꯗ ꯀꯔꯤꯕꯣ
ꯂꯥꯛꯄ ꯌꯥꯒ꯭ꯔꯗ꯭ꯔꯕ
ꯌꯥꯒꯅꯤꯅ ꯀꯅꯥꯅ ꯊꯤꯟꯒꯦ
ꯂꯝꯕꯤꯗꯨꯗꯕ ꯃꯤꯁꯤꯡꯅ ꯊꯤꯡꯕ ꯀꯩꯀꯥ ꯈꯣꯠꯄ ꯂꯩꯕ꯭ꯔꯥ ꯍꯥꯏꯕ
ꯂꯩꯇꯦ
ꯂꯩꯇꯦ
ꯍꯣꯏ ꯂꯩꯇꯦ
ꯁꯦꯡꯉꯦ
ꯁꯦꯡꯉꯦ
ꯑꯗꯨꯗꯤ ꯍꯦꯛꯇ ꯄꯥꯏꯔꯛꯇꯗꯝꯕꯅꯤ ꯀꯣꯏꯐꯝ ꯂꯩꯕ꯭ꯔꯣ ꯅꯣꯏꯔꯣꯝꯗ
ꯂꯩꯅꯥ ꯌꯥꯝ ꯂꯩ
ꯅꯣꯏ ꯀꯩ ꯗꯤꯁꯇ꯭ꯔꯤꯛꯁꯤꯡꯒꯦ
ꯆꯟꯗꯣ
ꯍꯣꯏ ꯑꯗꯨꯗꯤ ꯀꯣꯏꯕ ꯂꯥꯛꯑꯦꯍꯦ ꯑꯩ ꯂꯥꯛꯀꯅꯤ ꯏꯌꯥꯝꯕ ꯑꯗꯨꯗꯤ ꯂꯩꯅ ꯌꯥꯝꯌꯥꯝꯕꯆꯟꯖꯗ ꯆꯥꯟꯗꯦꯜ ꯕꯖꯥꯔꯗꯨꯗ ꯍꯥꯏꯕ ꯇꯥꯔꯦ ꯑꯗꯨꯗ ꯕꯦꯡꯒꯤ ꯊꯕꯛ ꯇꯧꯔ ꯂꯩꯅꯤ
ꯦꯡꯒꯤꯦ
ꯎꯝ ꯄꯣꯁꯇꯤꯡ ꯇꯥꯕ ꯃꯥ ꯑꯗ
ꯑꯁ ꯑꯩꯅ ꯕꯦꯡꯒ ꯂꯥꯛꯀꯟꯕꯒ ꯈꯪꯅꯔꯝꯒꯅꯤ ꯑꯁꯦꯡꯕ
ꯀꯩꯕꯦꯡ
ꯑꯦꯁ ꯕꯤ ꯑꯥꯏꯒꯤ
ꯑꯦ ꯇꯨꯡꯉꯂꯦꯗꯤ ꯃꯥꯗꯤ ꯌꯨꯅꯤꯌꯟꯅꯤꯍꯦ
ꯑꯆꯥ
ꯀꯩꯅꯣ ꯃꯅꯥꯛꯇ ꯍꯥꯏꯌꯦ ꯎꯝ ꯗꯤ ꯁꯤ ꯑꯣꯐꯤꯁꯀꯤ ꯃꯅꯥꯛꯇ ꯍꯥꯏꯌꯦ
ꯗꯤ ꯁꯤ ꯑꯣꯐꯤꯁ
ꯑꯩ ꯆꯠꯇ꯭ꯔꯤ ꯑꯗꯨ
ꯁ
ꯅ ꯃꯃꯥ ꯃꯅꯥꯛꯇ ꯀꯣꯏꯕꯗꯧꯅ ꯆꯠꯁꯦ ꯍꯥꯏꯅ ꯑꯩꯈꯣꯏ ꯀꯖꯤꯟꯈꯣꯏ ꯄ꯭ꯂꯥꯟ ꯇꯧꯔꯤꯑꯕ ꯆꯟꯗꯦꯜꯔꯣꯝꯗꯁꯨ ꯀꯣꯏꯐꯝꯗꯤ ꯌꯥꯝ ꯂꯩꯌꯦꯅꯀꯣ
ꯍꯣꯏ ꯂꯩꯕꯨꯗꯤ ꯇꯨꯔꯦꯟ ꯃꯅꯥꯀꯤꯗꯀꯣ
ꯎꯝ
ꯑꯅ
ꯑꯗꯨꯒꯕ ꯂꯅꯥꯀꯤꯗꯣ ꯆꯟꯖꯦꯜꯗꯤ ꯑꯍꯨꯝꯂꯛ ꯁꯨꯔꯦꯗ ꯂꯥꯛꯈ꯭ꯔꯕ ꯀꯣꯏꯕ ꯀꯣꯏꯕ ꯂꯥꯛꯄ ꯑꯣꯏꯅꯀꯣ
ꯍꯣꯏ
ꯅꯣ ꯑꯇꯣꯞꯄ ꯖꯒꯥ ꯀꯣꯏꯗꯕ ꯃꯐꯝꯒꯨꯝꯕ ꯆꯠꯁꯤꯔꯥꯅ ꯇꯧꯍꯜꯂꯕ
ꯃꯣꯗꯤꯁꯨ ꯃꯗꯤꯁꯨ ꯍꯣꯏ ꯑꯃ ꯉꯛꯇꯤ ꯆꯪꯈ꯭ꯔꯦ ꯑꯗꯨꯕꯨ ꯑꯃ ꯃꯤ ꯑꯩꯈꯣꯏꯅ ꯁꯥꯕꯤꯕꯗꯣ ꯃꯦꯟꯃꯦꯟ ꯃꯃꯗ ꯋꯥꯂ ꯑꯗꯨꯗꯤ ꯆꯪꯗ꯭ꯔꯤ ꯆꯐꯥꯎ ꯆꯪꯈ꯭ꯔꯦ ꯄꯂꯦꯜ ꯆꯪꯈ꯭ꯔꯦ
ꯊꯥꯡꯀꯤꯟ ꯆꯠꯇ꯭ꯔꯦ
ꯐꯠꯇ꯭ꯔꯤ ꯑꯗꯨꯗ ꯅꯣꯡꯃ ꯆꯪꯒꯗꯕꯅꯦ ꯏꯌꯥꯝꯕꯒ
ꯑꯗꯨ ꯊꯥꯡꯀꯤꯟꯗꯤ ꯇꯥꯗꯤ ꯇꯥꯈ꯭ꯔꯕ꯭ꯔꯣ
ꯊꯥꯡꯀꯤꯟꯔꯤꯕꯗꯨ꯭ꯔꯣ
ꯍꯣꯏ
ꯇꯥꯔꯦ ꯆꯪꯗ꯭ꯔꯤ ꯅꯍꯥꯟꯗꯨꯅ ꯅꯍꯥꯟꯗꯨꯗ ꯆꯪꯁꯦ ꯍꯥꯏꯔꯒ ꯂꯥꯁꯇ ꯆꯐꯥꯎꯗ ꯑꯣꯏꯅ ꯄꯨꯕꯤꯕ
ꯑ
ꯏꯐꯥꯎꯁꯨ ꯅꯨꯡꯉꯥꯏ ꯑꯗꯨꯝ ꯏꯪ ꯏꯪ ꯇꯧꯔꯒ
ꯁꯥꯈ꯭ꯔꯕ ꯋꯦꯗꯔꯗꯨꯗ ꯏꯁꯤꯡꯅ ꯆꯣꯡꯊꯕꯗ ꯎꯐ ꯅꯨꯡꯉꯥꯏꯈ꯭ꯔꯖꯥꯠꯅꯤꯍ
ꯑ ꯅꯨꯡꯉꯥꯏꯕꯅꯤꯀꯣ ꯗꯟꯗꯦꯜꯁꯦ ꯑꯗꯨꯝ
ꯀꯣꯏꯕ ꯅꯨꯡꯉꯥꯏꯌꯦ ꯁꯦꯟꯗꯧꯔꯣꯝꯗꯗꯤ
ꯎꯝ ꯍꯥꯏꯗꯤ ꯑꯩꯈꯣꯏ ꯂꯩꯐꯝꯗꯨꯒꯣ ꯑꯩꯈꯣꯏꯅ ꯂꯩꯕ ꯏꯁꯇꯥꯏꯜꯗꯣ ꯕꯖꯥꯔꯗꯗꯤ ꯍꯥꯏꯔꯨꯗꯕꯅꯣ ꯕꯖꯥꯔꯗꯤꯁꯨ ꯑꯗꯨꯝ ꯆꯞ ꯆꯞ ꯃꯥꯟꯅꯩ ꯑꯄꯥꯟ ꯑꯗꯨꯨꯝꯒꯀꯣ ꯍꯥꯏꯗꯤ ꯏꯝꯐꯥꯜꯒꯗꯤ ꯃꯥꯟꯅꯩꯌꯦ ꯂꯩꯐꯝꯁꯦ ꯑꯗꯨ
ꯀꯆ ꯆꯩ ꯈꯨꯨꯠꯇꯇꯥ ꯍꯥꯅ
ꯍꯣꯏ
ꯁꯤ ꯅꯇ ꯖꯎ ꯆꯥꯟꯗꯦꯜꯔꯣꯝꯗꯅ ꯍꯦꯟꯅ ꯇꯥꯡꯉꯤ ꯀꯩꯅꯣꯣꯔꯣꯝꯗꯒꯤ ꯍꯥꯏꯗꯤ ꯁꯦꯅꯥꯄꯇꯤ ꯇꯤꯒꯨꯝꯕ ꯃꯣꯏꯔꯣꯝꯗ ꯀꯩꯅꯣ ꯍꯥꯏ ꯍꯥꯏꯅꯔꯗꯤꯀꯣ ꯆꯥꯟꯗꯦꯜ ꯃꯣꯏꯔꯣꯝꯗꯅ ꯍꯦꯟꯅ ꯇꯥꯡꯉꯤꯕ
ꯃꯣꯏꯗꯤꯀꯣ ꯇ꯭ꯋꯦꯟꯇꯤ ꯐꯥꯏꯚ ꯄꯔ ꯀꯣ ꯀꯥꯈꯄꯅꯦ ꯅꯣꯔꯃꯦꯜꯗꯒꯤꯀꯣ
ꯄꯣꯠ ꯆꯩ ꯄꯨꯔꯛꯄꯗ ꯈꯔ ꯋꯥ ꯋꯥꯅ ꯄꯨꯔꯛꯄꯒꯤ ꯑꯣꯏꯔꯝꯅꯤ ꯍꯥꯏꯗꯤ ꯂꯥꯞ ꯂꯥꯞꯅ ꯄꯨꯔꯛꯄꯅꯤꯅ ꯃꯣꯏꯁꯨ
ꯎꯝ ꯋꯥꯅꯦ ꯃꯥꯟꯅꯗꯕꯅ ꯄꯜꯍꯜꯂꯒ ꯌꯥꯝ ꯈꯦꯠꯅꯕꯅꯦ
ꯄꯂꯦꯜꯗ ꯏꯅꯦ ꯏꯅꯦ ꯊꯣꯛꯄ ꯑꯃ ꯑꯃ ꯑꯗꯨꯗꯨꯁꯨ ꯌꯨꯝ ꯄꯥꯟꯕꯅꯦꯕ
ꯑꯆꯥꯥ
ꯀꯩꯅꯣꯗ ꯎ ꯑꯩꯥꯏꯃꯣ ꯃ ꯃꯣꯗ ꯄ
ꯎꯝ ꯍꯝ
ꯄꯂꯦꯜꯗ ꯑꯗꯨꯝ ꯆꯠꯂꯦ ꯀꯩꯅꯣ ꯏꯌꯥꯝꯕ ꯈꯣꯏ ꯃꯅꯥꯛꯇꯀꯣ ꯑꯗꯨꯝ
ꯄ꯭ꯂꯦ ꯇꯣ
ꯑꯣ ꯏ ꯄꯜꯂꯦꯜꯗ
ꯑꯗꯨꯝ ꯃꯔꯛ ꯃꯔꯛꯇ ꯆꯠꯂꯦ ꯀꯣꯏꯕꯁꯨ ꯑꯗꯨꯝ ꯂꯥꯛꯑꯦ ꯃꯣꯏ ꯃꯅꯥꯛꯇꯁꯨ ꯇꯨꯔꯦꯜ ꯂꯩꯌꯦ ꯇꯨꯔꯦꯟ ꯃꯃꯤꯡꯗꯤ ꯈꯪꯕꯦ
ꯑꯦ ꯄꯂꯦꯜ ꯗꯥꯝꯔꯣ ꯑꯦ ꯕꯤꯁꯃꯤ ꯂꯤꯁꯃꯤꯔꯣ
ꯗꯥꯝ ꯑꯃ ꯂꯩꯕꯗꯣ
ꯍꯣꯏ ꯇꯁꯃꯤ
ꯎꯝ ꯑꯗꯨꯔꯣꯝꯗ ꯌꯥꯝ ꯃꯈꯣꯏ ꯂꯩꯑꯦꯕ
ꯆ
ꯑꯗꯨꯗ ꯀꯣꯏꯕ ꯂꯥꯛꯑꯦ ꯅꯪꯁꯨ ꯗꯣꯔꯣꯝꯗ ꯏꯔꯣ ꯅꯠꯇ꯭ꯔꯒ ꯑꯗꯨꯒꯤ ꯍꯦꯟꯅ ꯂꯥꯞꯄ꯭ꯔꯣ
ꯍꯥꯥ
ꯑꯗꯨꯗꯤ ꯍꯦꯟꯅ ꯂꯥꯞꯄ꯭ꯔꯕ ꯅꯣꯏꯗꯤ
ꯑꯩꯈꯣꯏ ꯑꯗꯨꯔꯣꯝꯅꯦ ꯍꯣꯏ
ꯑꯣ ꯑꯗꯨꯗꯤ ꯃꯥꯅꯩꯅ ꯏꯌꯥꯝꯕ ꯍꯣꯏ ꯈꯨꯟꯒ